ꯑꯣ
ꯍꯜꯂꫭ ꯑꫭ ꯇꯥꯏ ꯇꯥꯏ
ꯀꯩ ꯇꯁ ꯆꯥꯕ
ꯆꯥꯛꯆꯥꯥꯗ꯭ꯔꯤꯗ ꯀꯩꯅꯣ ꯇꯧꯔꯤ ꯀꯣꯟ ꯐꯦꯡꯉꯤꯌꯦ ꯑꯗꯩ
ꯆꯥꯛ ꯆꯥꯗ꯭ꯔꯤꯉꯩꯗ ꯀꯣꯟ ꯍꯥꯟꯅ ꯐꯦꯡꯉꯕ ꯆꯥꯛ ꯆꯥꯗ꯭ꯔꯤꯉꯩ ꯀꯣꯟ ꯍꯥꯟꯅ ꯐꯦꯡꯉꯕ꯭ꯔꯥ
ꯍꯨꯏ ꯀꯣꯟ
ꯈꯪꯗꯦꯗ ꯊꯣꯡꯒꯥꯡꯁꯨ ꯂꯣꯏ ꯊꯨꯒꯥꯏꯔꯒꯦ ꯈꯜꯂꯦ
ꯀꯩꯅꯣ ꯑ
ꯀꯅꯥ ꯍꯣꯏ ꯑꯈꯣꯏ ꯄꯨꯔ ꯅꯪ ꯅꯥꯟ ꯃꯆꯥ ꯑꯃ ꯄꯨꯈꯤꯕꯗꯣ ꯑꯗꯨꯏꯅꯦ
ꯅꯣꯏ ꯄꯕ
ꯑꯣꯏꯗꯦ ꯑꯩꯈꯣꯏꯅ ꯍꯥꯟꯅꯩ ꯀꯥ ꯍꯣꯡꯑꯦ ꯂꯨꯖꯔꯦ ꯑꯍꯣꯏ ꯀꯩꯅꯣ ꯇꯧꯋꯦ ꯀꯔꯤ ꯍꯥꯏꯕ ꯑ ꯉꯔꯥꯡꯗꯩ ꯀꯥꯔꯦ ꯇꯥꯕ꯭ꯔꯣ ꯇꯥꯕ꯭ꯔꯣ ꯏꯃꯥꯟꯅꯕꯤ ꯏꯃꯥꯟꯅꯕꯤ
ꯇꯥꯕ꯭ꯔꯣ
ꯇꯥꯏꯌꯦ ꯇꯥꯏ ꯅꯪ ꯍꯧꯔꯕ ꯑꯃꯨꯛ
ꯍꯧꯔꯦ ꯅꯪ ꯀꯩꯅꯣ ꯀꯔꯝ ꯀꯥꯟꯗꯩ ꯅ ꯅꯪꯗꯤ ꯀꯣꯂꯦꯖꯇꯁꯨ ꯅꯣꯏ ꯁꯨꯗꯤ ꯑꯣꯏꯔ
ꯑꯈꯣꯏ ꯀꯣꯂꯦꯖꯇꯣ ꯉꯔꯥꯡꯗꯩ ꯀꯥꯍꯧꯔꯦ ꯑꯧ ꯉꯁꯤ ꯑꯃꯨꯛ ꯁꯦꯀꯦꯟ ꯁꯇꯔꯗꯦꯒꯤꯅꯦꯗ ꯁꯨꯇꯤ ꯂꯩꯔꯦ ꯑꯗꯨꯏ ꯇꯧꯔꯤ ꯑꯗꯩ ꯍꯪꯆꯤꯠꯇꯩ ꯑꯃꯨꯛ ꯆꯠꯂꯗꯨꯏ ꯀ꯭ꯂꯥꯁ ꯑꯗꯨꯝ ꯇꯧꯋꯦ ꯑꯗꯣ
ꯑꯣ ꯈꯪꯍꯧꯗꯦꯅ
ꯀꯔꯤ
ꯑꯣ ꯑꯗꯩꯩ ꯀꯌꯥꯝ ꯀꯨꯏꯔꯦ ꯃꯣ ꯀꯥꯕ
ꯅ ꯉꯔꯥꯡꯗꯤ ꯀꯥ ꯍꯧꯑꯦ
ꯉꯔꯥꯡ ꯈꯛꯇꯅꯦ ꯍꯧꯕ ꯎꯝ
ꯑꯩꯗꯣ ꯑꯩꯈꯣꯏꯗꯣ ꯗꯦꯠ ꯁꯤꯛꯁꯇꯩ ꯀꯥꯍꯧꯔꯅꯦꯅ ꯆꯠꯂꯨꯕ ꯗꯦꯠ ꯁꯤꯛꯁꯇꯨꯁꯨ ꯑꯋꯛ
ꯎꯝ
ꯃꯤꯡ ꯑ ꯑꯦꯠꯃꯤꯁꯟ ꯇꯧꯕꯩ ꯂꯥꯁ ꯗꯦꯠꯅꯦ ꯍꯥꯏꯔꯛꯄ ꯑꯗꯨꯗꯩ ꯑꯩ ꯍꯨꯖꯤꯛ ꯆꯠꯂꯦ ꯑꯗꯨꯒ ꯀꯩꯅꯣ ꯑ ꯂꯥꯁ ꯗꯦꯠꯇꯨ ꯑꯃꯨꯛ ꯗꯦꯠ ꯇ꯭ꯋꯦꯟꯇꯤꯐꯥꯎ ꯁꯥꯡꯗꯣꯛꯈ꯭ꯔꯦ ꯑꯗꯩꯗꯤ ꯀꯩ ꯑꯣ ꯎꯝ ꯀꯩꯅꯣꯗꯣ ꯀꯣꯂꯦꯖ ꯀꯥꯕꯗꯣ ꯑꯃꯣꯛ ꯗꯦꯠ ꯀꯩꯅꯣꯗꯩ ꯀꯥꯔꯅꯤ꯫ ꯀꯩꯅꯣ ꯗꯦꯠ ꯇꯦꯟꯗꯩ ꯀꯥꯅꯤ ꯍꯥꯏꯔꯛꯑꯕ ꯑꯗꯩꯗꯤ ꯉꯔꯥꯡꯗꯩ ꯀꯥ ꯍꯧꯔꯦ꯫ ꯅꯨꯃꯤꯠꯁꯦ ꯑꯩꯅ ꯂꯥꯛꯄ ꯅꯨꯃꯤꯠ ꯀꯌꯥꯅꯤꯅꯣ ꯑꯩꯅ ꯐ꯭ꯔꯤ ꯂꯩꯁꯦ ꯍꯨꯝꯅꯤꯅꯦ ꯀꯣꯂꯦꯖ ꯀꯥꯔꯅꯤ ꯍꯥꯏꯔ ꯆꯠꯂꯒ꯫ ꯑꯁꯣꯝꯗꯅ ꯑꯩꯈꯣꯏ ꯃꯥꯍꯣꯏꯅ ꯆꯠꯍꯟꯅꯤꯡꯇꯕꯅ ꯂꯧ ꯃꯇꯝ ꯑꯣꯏꯕꯩꯕ꯫
ꯍꯣꯏ꯫
ꯂꯥꯛꯑꯦ ꯑꯗꯨꯝ
ꯅꯣꯟꯅ ꯀꯣ ꯑꯈꯣꯏꯖꯨ ꯍꯟꯗꯛꯇꯩꯗꯤ ꯂꯧ ꯎꯔꯦ ꯅꯃꯥꯟꯅꯕꯤ ꯍꯣꯏꯁꯨ ꯀꯅꯣꯗ ꯀꯔꯤ ꯍꯥꯏꯒꯔꯦ ꯂꯝ ꯂꯝꯗꯣꯡꯗ
ꯑꯣ
ꯗꯨꯝ ꯇꯣꯡꯉꯥꯟꯕ ꯑ ꯅ ꯂꯝꯈꯥꯏ ꯌꯧ
ꯎꯝ ꯂꯝꯃꯣꯡ ꯂꯝꯂꯣꯡ ꯀꯋꯥꯏ ꯖꯒꯥꯗ
ꯑꯩꯈꯣꯏꯗꯤ ꯂꯧ ꯑꯣꯏꯅ ꯎꯕ꯭ꯔꯥ ꯈꯪꯗꯦ ꯀꯅꯣ ꯑꯗꯨꯃꯥꯏꯅ ꯎ ꯏꯁꯤꯡ ꯊꯥꯟꯖꯤꯟꯕꯒꯤ ꯌꯥꯝ ꯍꯥꯏꯅꯕ ꯑꯗꯨꯅ ꯂꯝꯗꯣꯡ ꯀꯥꯏꯗꯅꯣ ꯈꯪꯗꯦ ꯑꯩꯁꯨ꯫
ꯎꯝ
ꯍꯥꯥ
ꯅꯣꯢ ꯃꯥ ꯍꯣꯏꯅ ꯆꯠꯄꯩꯔꯥꯕ ꯁꯨꯍꯜꯂꯤꯔꯥ ꯅꯣꯢ ꯃꯥ ꯍꯣꯏꯅ ꯁꯨꯔꯤꯔꯥꯕ꯫
ꯑꯈꯣꯏ ꯑꯈꯣꯏ ꯕꯥ ꯍꯣꯏꯅ ꯇꯧꯋꯦ꯫
ꯑꯣ ꯑꯗꯨꯃꯥꯏꯅ ꯁꯨꯖꯔ
ꯃꯤꯅꯗꯤ ꯁꯨꯕ ꯍꯧꯔꯕ ꯍꯧꯗ꯭ꯔꯗꯤ ꯈꯟꯗꯦꯕꯀꯣ ꯂꯧ ꯈꯣꯏ ꯑꯦ ꯂꯧ ꯑꯃ ꯏꯟꯖꯤꯟ ꯀꯩꯀꯩ ꯇꯧꯕꯒꯤ꯫ ꯑꯗꯒꯤ ꯏꯁꯤꯡ ꯊꯥꯖꯤꯟꯕꯩ ꯑꯗꯨꯃꯥꯏꯅꯗꯤ ꯍꯥꯏꯅꯕꯗ ꯉꯥꯏꯔꯤꯑꯕ ꯑꯗꯨ ꯀꯔꯤ ꯇꯧꯗꯣꯏꯅꯣ ꯈꯪꯗ꯭ꯔꯤ ꯑꯗꯨꯃꯥꯏꯅꯗꯤ ꯍꯥꯏꯒꯨꯝ ꯇꯧꯋꯦꯕ ꯂꯧ ꯎꯕꯒꯤꯕꯗꯤ ꯑꯗꯨꯃꯥꯏꯅ꯫ ꯑꯗꯣ ꯋꯥ ꯍꯥꯏꯒꯦ ꯇꯧꯕ ꯂꯣꯏ ꯀꯥꯎꯒ꯭ꯔꯦꯕ ꯑꯩ ꯀꯩꯅꯣꯒꯤ ꯃꯇꯥꯡ ꯍꯪꯒꯦ ꯇꯧꯔꯝꯕꯅꯦꯕ꯫ ꯑꯗꯨ ꯍꯥꯏꯔꯒ ꯑꯁ ꯌꯦꯟꯆꯝ ꯊꯣꯡ ꯊꯣꯡꯉꯦ ꯑꯗꯨꯢ ꯌꯦꯟ ꯑꯃꯨꯛ ꯄꯨꯁꯤꯜꯂꯛꯑꯝꯃꯦ ꯌꯦꯟ ꯉꯧꯍꯣꯅ ꯉꯧꯒꯦ ꯇꯧꯔꯤ
ꯂꯩꯟꯅꯕ ꯌꯥꯝ ꯃꯥꯜ
ꯑꯗꯨꯝ ꯉꯧꯔ ꯉꯧꯔ ꯋꯥꯔꯤ ꯁꯥꯟꯅꯁꯜꯂꯗꯨꯝꯅꯦ
ꯉꯧꯔ ꯉꯧꯔ ꯋꯥꯔꯤ ꯁꯥꯟꯅꯤꯕ
ꯎꯝ꯫ ꯑꯩꯅ ꯈꯜꯂꯤꯁꯤ ꯏꯌꯥꯔꯄꯤꯁ ꯏꯌꯥꯔꯄꯣꯠ ꯀꯨꯝꯕ ꯑꯝꯇ ꯂꯩꯒꯦ ꯈꯟꯕꯅꯦ ꯅꯥꯀꯣꯡꯁꯦ꯫
ꯃꯅꯝꯗꯤ ꯊꯥꯔꯛꯀꯅꯨꯀꯣ꯫
ꯃꯅꯝ ꯃꯅꯝꯗꯨꯅꯤ ꯐꯥꯎꯍꯟꯗꯣꯏꯁꯤ ꯍꯧꯖꯤꯛ꯫
ꯐꯥꯎꯍꯜꯂꯣ ꯑꯝꯇ ꯆꯥ ꯐꯪꯗꯕ ꯌꯥꯎꯉꯣ ꯈꯪꯗꯦ ꯉꯁꯤ ꯀꯔꯤꯅꯣ ꯀꯩ ꯊꯣꯡꯉꯝꯗꯣꯏ
ꯉꯁꯤ ꯀꯩ ꯅꯨꯃꯤꯠꯅꯣ꯫
ꯉꯁꯤ ꯁꯦꯠꯇꯔꯗꯦ ꯁꯦꯇꯔꯗꯦ ꯑꯥ
ꯏꯍꯦ ꯑꯃꯗꯣ ꯂꯥꯛꯄꯩ ꯋꯥꯔꯤ ꯀꯩꯝ ꯍꯥꯏꯗ꯭ꯔꯣ꯫
ꯑꯩꯅ ꯂꯥꯛꯑꯒꯅꯣ ꯍꯥꯏꯒ꯭ꯔꯦ ꯃꯥ꯫
ꯑꯁ ꯃꯪꯍꯣꯏ ꯍꯥꯏꯔꯛꯄ꯭ꯔꯥ
ꯍꯥꯏꯔꯛꯑꯦ꯫
ꯑꯁ
ꯗꯦꯠ ꯗꯦꯠ ꯐꯣꯔꯇꯤꯟꯗꯨ ꯈꯛ ꯂꯥꯛꯑꯥ ꯐꯣꯔꯇꯤꯟꯗꯨ ꯂꯥꯛꯑꯒ ꯐꯤꯞꯇꯤꯟꯗꯣ ꯍꯟꯗꯣ ꯂꯩꯔꯗꯤ ꯂꯥꯛꯎꯔꯅꯨ ꯍꯥꯏꯕ ꯄꯩꯁꯥ ꯄꯥꯝꯃꯨꯏ ꯍꯥꯏ ꯕ ꯑꯗꯨꯅ ꯍꯦꯟꯅ ꯑꯗꯩ ꯑꯗꯨ ꯃꯥ ꯂꯥꯛꯑꯔꯣꯏ ꯗꯦꯠ ꯑꯩꯅ ꯗꯦꯠ ꯋꯥꯟꯗ ꯇꯧꯕ ꯊꯥ ꯑꯅꯤ ꯀꯛꯈ꯭ꯔꯝꯅꯤꯅ꯫ ꯗꯦꯠ꯫ ꯗꯦꯠ ꯀꯩꯅꯣ ꯋꯥꯟꯗ ꯆꯠꯁꯦ ꯍꯥꯏꯕ ꯑꯩꯅ ꯎꯝ꯫ ꯗꯦꯠ ꯋꯥꯟꯗ ꯆꯠꯁꯦ ꯍꯥꯏꯕ ꯑꯩꯅ ꯑꯩꯅ ꯍꯥꯏꯕ ꯗꯦꯠ ꯋꯥꯟꯗ ꯆꯠꯁꯦꯅ ꯑꯗꯨꯅꯦ ꯑꯩꯅ ꯀꯩ ꯅꯨꯃꯤꯠ ꯇꯥꯕꯅꯣꯕꯨ ꯌꯦꯡꯉꯤꯒꯦꯅꯦ ꯍꯥꯏꯔ ꯁꯦꯇꯔꯗꯦ ꯇꯥ ꯂꯩꯔꯝꯃꯦꯕꯀꯣ ꯃꯊꯪꯒꯤ ꯗꯦꯠ ꯋꯥꯟꯁꯦ ꯑꯩꯅ ꯑꯦ꯫ ꯗꯦꯠ ꯋꯥꯟ ꯁꯦꯇꯔꯗꯦ ꯇꯥꯏꯅꯦ ꯅꯪꯕꯨ ꯆꯠꯄꯨ ꯆꯠꯇꯣꯏꯔꯥ ꯍꯥꯏꯕ ꯑꯦ ꯑꯗꯨꯗꯤ ꯆꯠꯂꯗꯣꯏꯅꯤ ꯀꯥꯏꯕꯣꯟꯅꯦ꯫ ꯑꯩꯅ ꯑꯁꯦꯡꯕ ꯆꯠꯄꯨ ꯆꯠꯇꯧꯔꯣ ꯍꯥꯏꯕ ꯀꯥꯏꯗ꯫ ꯀꯔꯁ ꯍꯥꯏꯅꯣ ꯀꯥꯏꯗ ꯀꯔꯁ ꯍꯥꯏꯅꯣ
ꯇꯣꯂꯣꯞ ꯐꯪꯕꯒ ꯀꯩꯅꯣꯗ ꯑꯁꯨꯛ ꯀꯩꯅꯣ ꯀꯔꯤ ꯍꯥꯏꯈꯔꯦ ꯁꯨꯔꯨꯡꯗ ꯌꯥꯝ ꯆꯠ꯫ ꯆꯠꯅꯤꯡꯕꯅꯦ ꯌꯥꯝ ꯂꯥꯞꯇꯤ ꯂꯥꯞꯄ꯫
ꯀꯥꯏꯗ꯫
ꯁꯨꯔꯨꯡꯗꯨ
ꯀꯥꯏꯗꯥ꯫ ꯑꯗꯨ ꯆꯠꯅꯤꯡꯅ ꯌꯥꯝ ꯃꯥꯅꯩ ꯑꯩꯈꯣꯏꯌꯦ ꯑꯩꯈꯣꯏꯒꯤ ꯍꯣꯏꯌꯦ ꯍꯥꯏꯕ
ꯑꯗꯨ ꯂꯥꯞꯇꯤ ꯂꯥꯞꯄ꯫
ꯂꯥꯞꯄꯤ ꯑꯥ ꯀꯩꯅꯣꯗꯅꯤ ꯀꯔꯤ꯫
ꯍꯣꯏꯑ ꯑꯗꯨꯅꯦ ꯍꯥꯏꯁꯦ
ꯂꯝꯒ ꯍꯥꯏ ꯊꯣꯛꯣꯛꯇꯦ ꯃꯃꯤꯡ ꯑꯗꯨ ꯅꯠꯇꯕ ꯑ꯫ ꯅꯝꯕꯣꯜ ꯐꯡ ꯐꯩꯖꯤꯡ ꯍꯥꯏꯔꯣ ꯅꯝꯕꯣꯜ ꯐꯩꯖꯤꯡ ꯍꯥꯏꯔꯣ ꯐꯩ
ꯎꯝ ꯑꯗꯣ ꯑꯩꯅ ꯈꯜꯂꯤꯁꯤꯅ꯫
ꯑꯃꯗ ꯍꯥꯏ꯫
ꯑꯟ ꯑ ꯅꯍꯥꯟ ꯑꯩꯈꯣꯏ ꯏꯕꯥꯅꯤꯅ ꯌꯦꯡꯉꯝꯕꯗꯨ ꯀꯩꯅꯣ ꯀꯩ ꯍꯥꯏꯈ꯭ꯔꯦ ꯊꯪꯒꯥꯜ ꯕꯖꯥꯔꯗ ꯂꯩꯕꯗꯨ꯫
ꯀꯩ ꯇꯔꯝꯕ
ꯕꯖꯥꯔ ꯃꯅꯨꯡꯗ ꯂꯩꯕꯅꯦꯕ ꯑꯗꯣ ꯑꯃ ꯅꯍꯥꯟ ꯀꯣꯔꯤꯌꯟꯒꯤꯗꯣ ꯕꯖꯥꯔ ꯃꯅꯨꯡ ꯂꯩꯒꯨꯝ ꯇꯧꯗꯥꯏꯅꯦ꯫ ꯏꯅꯛ ꯅꯛꯅꯒꯨꯝ ꯇꯧꯕꯅꯦ ꯑꯩ ꯅꯍꯥꯟ ꯌꯦꯡ ꯀꯥꯟꯗ ꯀꯣꯔꯤꯌꯥꯟ ꯃꯥꯟꯕꯤꯗꯨ꯫ ꯅꯪ ꯑꯁ ꯀꯣꯔꯤꯌꯥꯟꯒꯤ ꯗ꯭ꯔꯦꯁꯀ ꯁꯦꯠꯂ ꯇꯧꯕꯤꯗꯣ꯫
ꯍꯅꯁꯤ
ꯑꯗꯨꯏꯗꯣ ꯊꯪꯒꯥꯜ ꯕꯖꯥꯔꯒ ꯇꯧꯔꯒ ꯑꯗꯨꯝ ꯍꯥꯏꯕ ꯑꯃ ꯇꯧꯈꯤꯕꯅꯦꯕ ꯃꯐꯝ ꯂꯩꯐꯝ ꯑꯅꯧꯕꯗꯣ ꯑꯗꯨ ꯌꯦꯡꯁꯤ ꯍꯧꯔꯦ
ꯃꯁ ꯀꯥꯏ ꯁ ꯀꯒꯦꯣ ꯇꯨ ꯄ ꯃꯗꯠ ꯆꯠꯂꯨꯔꯁꯦ ꯍꯟꯗꯛꯇꯤ ꯅꯪꯒꯤ ꯕ꯭ꯔꯦꯁꯂꯦꯠꯇꯣ ꯑꯗꯨꯒ ꯃꯥꯟꯅꯕ ꯑꯃ ꯊꯣꯛꯂꯛꯄ ꯑ ꯗꯤꯗ ꯃꯥꯏ
ꯏ ꯍꯧꯖꯤꯛ ꯍꯧꯖꯤꯛ ꯑꯃ ꯑꯅꯧꯕ ꯑꯅꯧꯕꯅꯦꯀꯣ ꯑꯁꯤꯦ ꯑꯩꯈꯣꯏ ꯑꯃ ꯃꯈꯥ ꯀꯩꯅꯣꯗꯨꯣ ꯈꯪꯕ꯭ꯔꯥ ꯑꯦꯝ ꯁꯤ ꯁ꯭ꯇꯣꯔ ꯍꯥꯏꯔꯒ ꯂꯩꯕꯅꯦꯕ ꯀꯤ ꯑꯦꯝ ꯁꯤ ꯏꯁꯇꯣꯔ ꯍꯥꯏꯕ ꯀꯩꯅꯣꯝ ꯍꯥꯏꯔꯒ ꯑꯗꯨꯏꯗꯨꯣ ꯑꯅꯧ ꯑꯅꯧꯕ ꯂꯤꯛ ꯇꯒꯤ ꯆꯅꯌꯥꯈꯩꯗ ꯄꯤꯑꯕꯀꯣ ꯍꯩꯅ ꯇꯥꯏ ꯂꯩꯌꯦꯕꯀꯣ ꯐꯖ ꯑꯃ ꯂꯤꯛ ꯑꯃ ꯑꯩꯈꯣꯏꯅ ꯁꯤꯕꯨ ꯁ ꯃ ꯂꯤꯛ ꯑꯃ ꯃꯇꯨꯡ ꯑꯩꯈꯣꯏꯅ ꯄꯥꯛꯏꯗꯅ ꯄꯥꯛꯇꯣꯏ ꯃꯇꯝ ꯑꯣꯏꯔꯒ ꯀꯩꯅꯣ ꯆꯦꯟ ꯌꯥꯎꯕꯤꯗꯣ ꯃꯌꯥꯝ ꯌꯥꯎꯋꯦꯕ ꯑꯗꯩ ꯐꯣꯟ
ꯅꯣꯏ ꯆꯥꯗꯣ ꯅꯪ ꯑꯗꯨꯝꯕꯗꯨꯣ ꯄꯨꯔꯛꯈꯤꯗ꯭ꯔꯕꯣ
ꯑꯥ ꯑꯩ ꯑꯗꯨꯝꯕꯗꯣ ꯑꯗꯨ ꯑꯩ ꯍꯪꯕꯤꯒꯦ
ꯑꯧ ꯑꯩ
ꯑꯧ ꯃꯥꯅ ꯑꯥ ꯐꯝꯒꯤꯁꯦ
ꯑꯩ ꯍꯌꯦꯡ ꯌꯨꯝ ꯂꯥꯛ ꯀꯥꯟꯗ ꯑꯃ ꯂꯩꯒꯦ
ꯍꯣꯏ ꯑꯩ ꯍꯪꯒꯦ ꯃꯥ ꯌꯣꯟꯈꯤꯕ꯭ꯔꯥꯅ
ꯑꯣ ꯂꯩꯇ꯭ꯔꯅ ꯂꯩꯇ꯭ꯔꯕꯨꯗꯤ ꯁꯤꯗꯤ ꯂꯩꯗꯣꯏꯕ ꯑꯗꯨ ꯂꯩꯔꯗꯤ ꯑꯗꯨꯗꯤ ꯑꯣꯏꯅ ꯂꯩꯔꯦ
ꯑꯣ
ꯀꯌꯥ
ꯍꯣꯏ ꯍꯣꯏ ꯑꯩ ꯍꯪꯒꯦ ꯍꯧꯔꯅꯤ ꯆꯍꯨꯝ ꯌꯥꯡꯈꯩꯗꯤ ꯌꯣꯟꯕꯅꯦꯕꯀꯣ ꯑꯗꯨꯃꯥꯏꯅ ꯆꯍꯨꯝ ꯌꯥꯈꯩ ꯑꯩꯅ ꯆꯍꯨꯝ ꯌꯥꯡꯩ ꯂꯧꯒꯦꯕ ꯃꯉꯣꯟꯗꯒꯤ ꯂꯧꯕꯗꯣ ꯑꯗꯣ ꯍꯧꯖꯤꯛꯀꯤꯅꯦꯒꯤ ꯇꯥꯏ ꯉꯔꯥꯡ ꯂꯩꯕ ꯑꯩꯈꯣꯏ ꯏꯃꯅ ꯏꯅꯥꯎꯅꯨꯄꯤꯒꯤ ꯉꯔꯥꯡ ꯂꯩꯕꯗꯣ ꯑꯁ ꯃꯤꯡꯁꯨ ꯄꯨꯡꯄꯜ ꯄꯜꯂꯦꯗ ꯀꯥꯎꯋꯦ ꯑꯗꯨ ꯂꯨꯄꯥ ꯆꯟꯅꯅ ꯂꯨꯄꯥ ꯆꯥꯅꯤꯌꯥꯡꯈꯩ ꯆꯥꯌꯥꯡꯈꯩꯅꯤ ꯆꯥꯌꯥꯡꯈꯩ ꯄꯤꯌꯦꯕ
ꯑꯥ
ꯑꯗꯨꯏꯗꯤ ꯐꯖꯩꯑꯕ ꯔꯣꯁ ꯀꯩꯅ ꯑꯣꯏ ꯍꯧꯖꯤꯛ ꯃꯤ ꯁꯤꯟꯅꯕ ꯑꯗꯨꯝ ꯑꯣꯏꯌꯦꯕ ꯀꯩꯅꯣꯒ ꯂꯞꯁꯥꯏꯟꯒ ꯍꯥꯞ
ꯑ ꯅꯣꯏ ꯆꯥꯗꯨ ꯍꯥꯏ ꯐꯦꯠ ꯍꯪꯉꯣ ꯑꯗꯣ ꯑꯗꯨ ꯅꯠꯇ꯭ꯔꯅ ꯅꯣꯏ ꯅꯤꯀꯤꯇꯥꯍꯣꯏꯗꯣ ꯍꯥꯟꯅ ꯌꯦꯡꯉꯨ ꯍꯌꯦꯡ ꯑꯩ ꯂꯥꯛ ꯀꯥꯟꯗ
ꯅꯤꯒꯤꯇꯥꯗꯣ ꯑꯣ ꯑꯪꯀꯣ ꯎꯝ ꯑꯈꯣꯏ ꯏꯃꯥꯟꯅꯕꯤꯅ ꯑꯩ ꯑꯦ ꯑꯩ ꯐꯨꯠꯇꯣ ꯑꯗꯨꯝ ꯊꯥꯛꯑꯦ ꯍꯣꯔꯦꯟ ꯑꯥꯏꯖꯤꯗꯅꯦ ꯊꯥꯔꯛꯀꯦꯕꯀꯣ ꯃꯣꯏ ꯏꯁꯇꯣꯔ ꯃꯃꯤꯡꯗꯣ ꯑꯗꯨ ꯌꯦꯡꯉꯣꯕ ꯑꯗꯨꯝ ꯐꯣꯟꯒꯤ ꯆꯥꯔꯝ ꯐꯖ ꯐꯖꯕꯒ ꯌꯥꯎ ꯑꯝꯈꯣꯏ ꯀꯛꯆꯤꯡꯗꯅꯦ ꯍꯥꯏꯁꯦ ꯑꯈꯣꯏ ꯍꯦꯛ ꯑꯈꯣꯏ ꯊꯣꯛꯄꯒ ꯀꯩꯅꯣ ꯑꯣꯜꯗꯤ ꯑꯣꯏꯝꯃꯣꯏ ꯕꯕꯥꯒꯤ ꯀꯩꯅꯣ ꯂꯩꯇ꯭ꯔꯣ ꯑꯥ ꯑꯥ ꯃꯈꯥꯏ ꯂꯩꯕꯗꯣ ꯑꯗꯨꯏꯗꯣ ꯑꯅꯧꯕ ꯍꯥꯞꯈ꯭ꯔꯦꯕ ꯑꯅꯧꯕ ꯃꯌꯥꯝ ꯂꯤꯛ ꯁꯅꯥ ꯀꯩꯀꯩ ꯑꯗꯩ ꯐꯣꯟꯒꯤ ꯆꯥꯔꯝ ꯌꯥꯝ ꯐꯖꯩꯑꯕ ꯌꯥꯝ ꯂꯩꯅꯤꯡꯕ ꯀꯦꯛ ꯀꯦꯛꯀꯤꯀ ꯇꯧꯔꯒ ꯃꯆꯥ ꯃꯆꯥ
ꯂꯩꯁꯤ ꯂꯩꯁꯤ ꯏꯃꯥꯟꯅꯕꯤ ꯑꯩꯒꯤ ꯂꯩꯕꯤꯌꯣ
ꯎꯝ ꯂꯩꯕꯤꯒꯦ ꯏꯃꯥꯟꯅꯕꯤꯗꯤ ꯀꯔꯣꯔ ꯄꯇꯤꯅꯤꯅ
ꯂꯩꯗꯧꯕ ꯅꯨꯄꯤꯗꯨꯁꯨ ꯑꯩꯅꯕꯀꯣ ꯂꯨꯄꯥ ꯂꯤꯁꯤꯡ ꯑꯃ ꯈꯤꯇꯪ ꯄꯨꯒꯦ ꯍꯥꯏꯔꯨꯕꯨ ꯂꯤꯁꯤꯡ ꯑꯃ ꯄꯨꯒꯅꯨꯌꯦ ꯀꯔꯣꯔ ꯑꯃ ꯄꯨꯑꯣ ꯍꯥꯏꯖꯤꯜ ꯂꯛ ꯑꯦ ꯏꯃꯥꯟꯅꯕꯤ ꯁꯦꯟꯖꯥꯎ ꯄꯥꯏꯕꯤ ꯉꯥꯛꯇꯅꯤꯅ ꯑꯩꯗꯤ ꯀꯩꯝ ꯈꯟ ꯗꯦ ꯃꯥ ꯍꯟꯗꯛ ꯄꯩꯁꯥ ꯐꯖꯅ ꯇꯥꯜꯂꯦ ꯃꯥ ꯅꯍꯥꯟ ꯃꯣꯏ ꯂꯩꯔꯛꯄꯗꯩꯩꯀꯣ ꯃꯣꯏ ꯇꯥꯃꯣꯅ ꯊꯤꯔꯛꯄꯗꯩꯩꯅꯦ ꯇ꯭ꯔꯥꯟꯁꯀ꯭ꯔꯤꯞꯁꯟꯒꯥꯡꯗꯣ ꯂꯤꯁꯤꯡ ꯑꯅꯤꯃꯨꯛ ꯇꯧꯋꯦ ꯍꯥꯏꯅꯦ ꯅꯣ ꯅꯨꯃꯤꯠ ꯅꯤꯅꯤꯗ ꯏꯁꯧ ꯂꯥꯡꯒꯤꯕꯅꯦ ꯑꯃꯨꯛ ꯈꯨꯁꯥꯎꯗ ꯃꯥꯗꯤ ꯂꯨꯄꯥ ꯂꯤꯁꯤꯡ ꯑꯅꯤ ꯐꯛꯈ꯭ꯔꯕꯅꯤ ꯅꯪ ꯑꯃꯨꯛ ꯇꯧꯔꯛꯀꯦ ꯍꯥꯏꯕ꯭ꯔꯥ ꯁꯤ ꯂꯣꯏꯔꯒ ꯑꯥ ꯇꯥꯗ꯭ꯔꯣ ꯏꯃꯥꯗꯤ ꯇꯞꯅ ꯅꯨꯡꯁꯤ ꯍꯥꯏꯔꯛꯄ ꯏꯃꯥꯟꯅꯕꯤ
ꯍ
ꯅꯪ ꯑꯃꯃꯨ ꯅꯪ ꯑꯃꯨꯛ ꯇꯧꯔꯒꯦ ꯍꯥꯏꯔꯕ ꯈꯪꯅꯤꯡꯉ ꯅꯪ ꯑꯃꯨꯛ
ꯅꯪ ꯇꯧꯔꯛꯑꯁꯨ ꯑꯩꯏ ꯌꯥꯏ ꯌꯥꯏ ꯌꯥꯏꯌꯦ ꯅꯪ ꯇꯧꯔꯁꯨ ꯌꯥꯏ ꯑꯩꯅ ꯇꯧꯔꯛꯑꯁꯨ ꯌꯥꯏ
ꯎꯝ ꯑ ꯑꯣꯀꯦ ꯑꯗꯨꯗ ꯑꯗꯨ ꯑ ꯑꯣꯀꯦ
ꯅꯪ ꯇꯧꯔꯛꯑꯣ ꯇꯧꯔꯛꯑꯣ
ꯊꯕꯛ ꯌꯥꯝ ꯆꯤꯟꯕ ꯃꯥꯂꯦ ꯑꯩꯒꯤ ꯏꯃꯥꯟꯅꯕꯤꯁꯦ
ꯃꯈꯣꯟ ꯇꯥꯕ꯭ꯔꯥ
ꯇꯥꯏ
ꯑꯗꯨꯝ ꯇꯥꯈ꯭ꯔꯒ ꯀꯅꯣꯁꯨ ꯌꯥꯏ ꯅꯠꯇ꯭ꯔꯣ
ꯌꯥꯏꯗ ꯀꯩꯁꯨ ꯀꯥꯏꯗꯦ ꯑꯗꯨ ꯅꯪ ꯊꯕꯛ ꯁꯨꯝ ꯆꯤꯟꯕꯗ ꯑꯩꯅ ꯁꯨꯝ ꯀꯜꯂꯛꯄ ꯑꯩꯗꯤ ꯂꯦ
ꯀꯂꯛꯄꯗ
ꯍꯣ ꯅꯃꯥꯟꯅꯕꯤꯒꯤ ꯊꯕꯛ ꯁꯤꯒꯤ ꯃꯇꯧ ꯈꯔ ꯇꯝꯁꯤꯜꯂꯣ